ꯇꯥꯔꯕ ꯔꯨ
ꯍ ꯋꯥꯏ ꯀꯥꯔꯅ
ꯑ
ꯑꯕ ꯑꯗꯨ ꯍ
ꯎꯝ ꯍꯟꯗꯛꯇꯤ ꯑꯩꯁꯨ ꯁꯣꯝꯗ ꯊꯕꯛ ꯑꯃꯒꯤ ꯆꯠꯂꯨꯕ ꯍꯥꯏꯇꯥꯔꯦꯅꯦ ꯑꯗꯨꯅꯅꯤ ꯃꯔꯨꯞ ꯑꯗꯣ ꯃꯔꯨꯞꯄꯨ ꯀꯔꯝ ꯀꯔꯝ ꯄꯥꯜꯂꯤꯒꯦ
ꯎꯝ ꯑꯣꯏꯣꯏꯅꯋꯥꯏ ꯑꯍꯟ ꯃꯈꯩꯅꯒ ꯍꯥꯏꯅꯔꯝꯃꯦ ꯋꯥꯏ ꯍꯥꯏ ꯍꯥꯏꯕꯁꯤ ꯐꯠꯇꯦ ꯀꯥꯏꯅ ꯑꯩꯈꯣꯏꯒꯤ ꯑꯗꯣ ꯃꯔꯨ ꯁꯤꯁꯦ ꯀꯩꯒꯤ ꯑꯣꯏꯕ ꯌꯥꯕꯖꯥꯠꯅꯣ ꯑꯍꯟ ꯃꯈꯩꯅꯒ ꯁꯨꯃꯥꯏꯅꯒ ꯍꯥꯏꯅꯔꯝꯕꯁꯦ ꯍꯥꯏꯐꯦꯠ ꯈꯪꯕꯤꯕ꯭ꯔꯣ ꯀꯃꯥꯏꯅ ꯇꯧꯒꯦ
ꯑ ꯁꯤ ꯑꯩꯅꯁꯨ ꯇꯥꯎꯅ ꯍꯥꯏꯗꯤ ꯋꯥꯏ ꯋꯥꯏ ꯍꯥꯏꯔꯒꯗꯤ ꯍꯦꯟꯅ ꯑꯋꯥꯕ ꯅꯪ ꯂꯩꯦ ꯑꯗꯨꯃꯥꯏꯅꯒ ꯍꯥꯏꯗꯤ ꯑꯍꯟꯁꯤꯡꯅ ꯑꯗꯨꯃꯥꯏꯅ ꯐꯥꯖꯤꯟꯒꯅ ꯇ ꯑꯣꯏ
ꯑꯣꯪ ꯅꯍꯥꯟꯋꯥꯏꯒꯤ ꯑꯩꯈꯣꯏꯒꯤ ꯑꯍꯟ ꯃꯈꯩꯅ ꯍꯥꯏꯔꯕꯁꯨ ꯑꯗꯨꯝ ꯆꯨꯝꯃꯤ ꯀꯥꯗꯦ ꯍꯥꯏꯅꯩ ꯑꯩꯈꯣꯏ ꯄꯥꯎꯔꯛꯎꯗꯒꯥꯁꯨ ꯌꯥꯝ ꯌꯥꯎꯅꯕ ꯑꯗꯨꯅꯦ ꯑ ꯇꯥꯔꯝ꯭ꯔꯣ
ꯇꯥꯏꯌꯦ ꯇꯥꯏꯌꯦ ꯍꯥꯏꯕꯤ
ꯎ ꯃꯔꯨꯞꯀꯤꯗꯤ ꯈꯤꯇꯪ ꯅꯨꯡꯉꯥꯏꯇꯕ ꯃꯥꯟꯕ
ꯐꯅꯁꯨꯦ ꯍꯣ ꯇꯕꯣ
ꯎꯝ ꯇꯥꯏ ꯇꯥꯗꯤ ꯇꯥꯏ ꯈꯤꯇꯪ ꯑꯣ ꯍꯧꯖꯤꯛ ꯅꯑꯣ ꯈꯤꯇꯪ ꯁꯦ ꯇꯥꯕ ꯅꯠꯇ꯭ꯔꯣ ꯑꯩꯅ ꯑꯩꯅ ꯉꯥꯡꯕꯗꯤ ꯐꯖꯅ ꯇꯥꯕ ꯅꯠꯇ꯭ꯔ ꯇꯔꯣꯃꯔꯨ
ꯁꯤ ꯇꯥꯏꯅꯦ
ꯍ ꯅꯍꯥꯟꯋꯥꯏ ꯑꯍꯟ ꯃꯈꯩꯅ ꯁꯨꯃꯥꯏꯅ ꯁꯨꯝ ꯍꯥꯏꯅꯔꯝꯕꯁꯦ ꯑꯗꯨꯝ ꯆꯨꯝꯗꯤ ꯂꯣꯏ ꯆꯨꯝꯒꯜꯂꯦꯕ ꯃꯣꯏꯁꯦ ꯍꯥꯏꯗꯤ ꯅꯍꯥꯡꯋꯥꯏ ꯑꯍꯟ ꯃꯈꯩꯅ ꯑꯗꯨꯝ ꯄꯥꯎꯔꯧꯗꯒꯁꯨ ꯑꯗꯨꯝ ꯍꯥꯏꯅꯕꯗꯨꯅꯤ ꯀꯔꯤ ꯃꯔꯤꯡꯒꯤ ꯁꯪꯕꯥꯥꯏꯅꯥ ꯅꯝꯃ ꯍꯥꯡꯗꯦ ꯀꯥꯏꯅ ꯁꯤꯁꯨ ꯑꯗꯨꯝ ꯆꯨꯝꯗꯤ ꯆꯨꯝꯕꯖꯥꯠꯅꯤ ꯑꯗꯨ ꯑꯗꯨꯒꯤ ꯐꯤꯕꯝꯗ ꯑꯩꯉꯣꯟꯗ ꯊꯣꯛꯇꯣꯔꯦ ꯑꯗꯨꯅꯅꯦ ꯑꯩꯅ ꯄꯥꯎ ꯍꯥꯏꯔꯛꯏꯁꯦ ꯏꯇꯥꯎꯍꯣꯏꯗ ꯇꯥꯕ ꯅꯠꯇꯔꯣ ꯃꯔꯨꯞ
ꯇꯥꯏꯌꯦ ꯇꯥꯏꯌꯦ ꯃꯔꯨꯞ ꯃꯔꯨꯞ ꯀꯩ ꯀꯩ ꯂꯩꯔꯒꯦ ꯍꯧꯖꯤꯛꯁꯦ ꯍꯥꯏꯗꯤ ꯃꯔꯨꯞꯇ ꯀꯩ ꯄꯔꯣꯕꯂꯦꯝ
ꯑꯁ ꯍꯟꯗꯛꯁꯦ ꯅꯨꯄꯤ ꯑꯃ ꯄꯨꯁꯤꯜꯂꯦꯅꯦ ꯑꯩꯁꯦ
ꯍ ꯐꯥꯎꯝ
ꯎꯝ ꯅꯨꯡꯉꯥꯏꯕ ꯑꯣꯏꯗꯣꯏꯔꯥ ꯅꯠꯇ꯭ꯔꯒ ꯃꯊꯥ ꯁꯥꯕ ꯑꯣꯏꯗꯣꯏꯔꯗꯤ ꯈꯪꯗ꯭ꯔꯦ ꯑꯁ ꯌꯨꯝꯗꯗꯤ ꯉꯥꯡꯕꯅꯥꯕ ꯃꯇꯝ ꯆꯥꯗꯦꯅ ꯑꯗꯣ ꯃ ꯇꯝꯆꯥꯗꯕ ꯍꯥꯏꯁꯦ
ꯍ ꯍꯥꯎ
ꯃꯇꯝ ꯆꯥꯗꯕ ꯍꯥꯏꯁꯦ ꯇꯧꯗ ꯌꯥꯗꯕ ꯊꯕꯛꯅꯤ ꯑꯩꯅ ꯑꯩ ꯋꯥꯈꯟꯗ ꯃꯔꯨꯞ ꯁꯨꯝꯕꯁꯦ ꯉꯜꯂꯤꯀꯥꯟꯗ ꯍꯥꯏꯗꯤ ꯑꯩꯈꯣꯏꯁꯦ ꯆꯍꯤ ꯀꯨꯟꯒ ꯍꯦꯟꯒꯗꯩꯗꯤ ꯑꯗꯨꯝ ꯍꯥꯏꯕꯗꯤ ꯁꯨꯝꯕꯁꯦ ꯑꯗꯨꯝ ꯀꯩꯅꯣ ꯇꯧꯕ ꯌꯥꯔꯦ ꯍꯥꯏꯇꯥꯔꯦꯅꯦ ꯁꯝꯅ ꯍꯥꯏꯔꯕꯗ ꯑꯩꯈꯣꯏꯒꯤ ꯊꯦꯡꯅ ꯇꯧꯔꯨꯕꯒꯤꯁꯨ ꯀꯥꯟꯅꯕ ꯂꯩꯀꯣ ꯑꯗꯨꯒ ꯉꯟꯕꯩꯁꯨ ꯀꯥꯟꯅꯕ ꯑꯃ ꯍꯥꯏ ꯇꯥꯔꯦꯅꯦ ꯀꯥꯟꯅꯕꯁꯦ ꯃꯥꯏ ꯇꯣꯈꯥꯏ ꯇꯣꯡꯈꯥꯏꯅꯗꯤ ꯂꯩꯔꯅꯤ ꯑꯗꯣ ꯍꯥꯏꯗꯤ ꯌꯥꯝ ꯉꯟꯕꯁꯨ ꯅꯠꯇꯕ ꯌꯥꯝ ꯊꯦꯡꯕꯁꯨ ꯅꯠꯇꯕ ꯆꯍꯤ ꯀꯨꯟꯒ ꯀꯩꯅꯣꯗꯒꯤ ꯀꯨꯟꯃꯔꯤꯗꯩꯅ ꯁꯤꯗꯩꯩ ꯍꯧꯔꯒ ꯑꯗꯨꯝ ꯀꯨꯟꯊ꯭ꯔꯥꯐꯥꯎꯃꯩꯗꯤꯑꯗꯨꯝ ꯇꯧꯕ ꯌꯥꯏꯑꯅꯗꯤ ꯈꯜꯂꯦ ꯁꯤꯁꯦ ꯃꯔꯨꯞꯀꯤ ꯃꯣꯠꯇꯗꯤ ꯀꯔꯤ ꯂꯩ
ꯑꯗꯨ ꯍꯥꯏ ꯍꯥꯏꯗꯤ ꯌꯥꯝ ꯑꯗꯨ ꯌꯥꯝꯅ ꯍꯥꯏꯗꯤ ꯍꯥꯏ ꯆꯞ ꯆꯥꯅ ꯍꯥꯏꯕꯁꯨ ꯉꯝꯗꯦ ꯍꯥꯏꯗꯤ ꯎꯝꯥꯏ ꯂꯗ ꯂꯧꯔꯤꯕ ꯊꯧꯗꯥꯡꯁꯤ ꯌꯥꯎꯗꯤ ꯂꯩꯅ ꯃꯥꯟꯅꯕꯁꯨ ꯅꯠꯇꯦ ꯑꯗꯨꯅ ꯃꯥꯏ ꯃꯥꯥꯏꯒꯤ ꯇꯥꯟꯖꯥ ꯇꯟꯖꯥ ꯍꯥꯏꯕꯝꯁꯨ ꯂꯩꯕꯅꯤꯅ ꯁꯤꯒꯤ ꯃꯈꯥ ꯄꯣꯜꯂꯤ ꯈꯜꯂꯤꯗ ꯝꯧꯎ ꯀꯤꯗꯦ ꯍꯥꯎ ꯃꯇꯥꯡ ꯆꯥ ꯆꯥꯗꯕ ꯀꯃꯥꯏ ꯇꯩꯔꯤꯅꯣ
ꯃꯇꯥꯡ ꯆꯥꯗꯕ ꯍꯥꯏꯁꯦ ꯑꯩ ꯑꯃꯨꯛꯁꯨ ꯆꯥꯏꯅꯗꯤ ꯈꯜꯂꯦ ꯍꯥꯏꯗꯤ ꯎꯝ ꯕꯕꯥꯁꯨ ꯅꯥꯗꯅ ꯂꯩꯔꯦꯀꯣ ꯑꯗꯨꯗꯒꯤ ꯑꯩꯈꯣꯏ ꯇꯥꯃꯣꯁꯨ ꯀꯩꯅꯣ ꯆꯠꯊꯣꯛꯈ꯭ꯔꯦ ꯑꯗꯒꯤ ꯏꯇꯩꯃꯁꯨ ꯃꯥꯅ ꯄꯨꯔꯒ ꯆꯠꯈ꯭ꯔꯦ ꯑꯗꯨꯅ ꯍꯥꯏꯗꯤ ꯌꯨꯝꯗꯁꯨ ꯊꯕꯛ ꯇꯧꯕꯤꯅꯕ ꯁꯪꯕꯤꯅꯕ ꯃꯤ ꯏꯔꯩ ꯂꯩꯇꯕꯁꯤꯗ ꯑꯩ ꯋꯥꯈꯜꯗꯗꯤ ꯁꯤꯅꯁꯨ ꯐꯩꯌꯦꯅ ꯈꯜꯂꯦ ꯑꯗ ꯏꯃꯥꯅꯕꯨꯗꯤ ꯃꯇꯥꯡ ꯆꯥꯗꯦ ꯈꯣꯠꯇꯦꯅꯄꯥ ꯅꯥꯔ ꯂꯩ ꯀꯥꯏꯅ ꯉꯥꯡꯕ ꯍꯥꯏꯇꯥꯔꯦ ꯑꯗꯨꯗ ꯑꯩꯅ ꯏꯃꯥꯅꯁꯨ ꯐꯖꯅꯍꯧꯗꯤ ꯍꯥꯏꯔꯦ ꯑꯁ ꯁꯤꯅ ꯐꯗꯣꯏꯅꯤ ꯈꯣꯠꯇꯣꯏꯅꯤꯅ ꯍꯥꯏꯗꯤ ꯊꯕꯛ ꯑꯃ ꯇꯧꯅꯤꯡꯉꯣ ꯑꯃ ꯇꯧꯅꯤꯡꯉꯣ ꯑꯩꯅ ꯆꯠꯊꯣꯛꯈ꯭ꯔꯁꯨ ꯌꯨꯝꯗ ꯂꯩꯍꯧꯕ ꯃꯤꯅ ꯑꯗꯨꯝ ꯍꯥꯏꯗꯤ ꯕꯕꯥꯍꯣꯏꯒꯤ ꯃꯃꯥꯍꯣꯏꯒꯤ ꯁꯦꯕꯥ ꯇꯧꯕꯤꯕ ꯑꯗꯨꯝ ꯌꯥꯏꯗꯅ ꯏꯃꯥꯅ ꯍꯥꯏꯅ ꯃꯨꯛ ꯑꯗꯨꯝ ꯄꯩꯁꯥꯒꯤ ꯈꯜꯂꯒꯅꯦ ꯃꯥꯅ ꯐꯔꯛ ꯈꯤꯇꯪ ꯇꯥꯏ ꯀꯥꯏꯅ ꯍꯥꯏꯔꯤꯁꯤꯅ ꯆꯍꯤꯗꯗꯤ ꯅꯠꯇ꯭ꯔꯦꯀꯣ ꯆꯍꯤ ꯆꯍꯤꯒꯤꯗꯤ ꯑꯗꯨꯝ ꯌꯥꯔꯦꯅ ꯈꯜꯂꯦꯗ ꯑꯩ ꯋꯥꯈꯜꯗꯗꯤ
ꯆꯥꯍꯤꯒꯤꯕꯨꯗꯤ ꯌꯥꯔꯦ ꯏꯃꯥꯅ ꯍꯥꯏꯗꯨꯁꯨ ꯆꯦꯜꯂꯤꯕꯅꯤꯗꯣ ꯄꯩꯁꯥ ꯅꯨꯡꯁꯥ ꯊꯣꯛꯇ꯭ꯔꯗꯤ ꯍꯧꯖꯤꯛ ꯍꯧꯖꯤꯛꯇꯤ ꯈꯨꯗꯛ ꯈꯨꯗꯛꯀꯤ ꯉꯥꯛꯇ ꯎꯕꯁꯨ ꯌꯥꯗꯕꯅꯤꯅ ꯍꯥꯢꯗꯤ ꯏꯁꯥꯅ ꯄꯩꯁꯥ ꯊꯣꯛꯇ꯭ꯔꯗꯤ ꯑꯗꯨꯒꯨꯝꯕꯗꯣ ꯀꯣꯟꯅ ꯑꯃꯨꯛ ꯅꯤꯡꯉꯝꯃꯣꯏꯅꯤꯗꯣ ꯑꯃꯨꯛꯁꯨ ꯏꯃꯥꯅ ꯍꯥꯏꯗꯨꯁꯨ ꯆꯨꯝꯃꯤ ꯑꯃꯔꯣꯝꯗꯗꯤ ꯑꯗꯣ ꯃꯔꯨꯞꯄꯨ ꯍꯧꯖꯤꯛ ꯀꯔꯤ ꯀꯔꯤ ꯍꯥꯏꯗꯤ ꯅꯨꯄꯤꯁꯨ ꯑꯗꯨꯃꯥꯏꯅ ꯆꯤꯟꯖꯤꯜꯂꯨꯔꯃꯤꯅ ꯀꯃꯥꯏ ꯀꯃꯥꯏꯅ ꯇꯧꯗꯣꯏꯅꯣ ꯃꯊꯛꯁꯤ ꯍꯥꯏꯗꯤ ꯑꯗꯨꯝ ꯑꯊꯨꯕꯗ ꯇꯧꯔꯗꯣꯏꯔꯥ ꯀꯃꯥꯏꯅ ꯇꯧꯗꯣꯏꯅꯣ
ꯎꯝ ꯈꯪꯗꯦ ꯃꯣꯏ ꯑꯍꯜ ꯂꯃꯟ ꯀꯩꯅꯣ ꯑꯩꯈꯣꯏ ꯃꯪꯒꯣꯜ ꯀꯥꯟꯅꯕꯍꯥꯏꯅ ꯇꯧꯕ ꯇꯧꯗ꯭ꯔꯤ ꯃꯇꯝ ꯆꯞ ꯆꯥꯕꯤ ꯂꯦꯞꯅꯗ꯭ꯔꯤꯗ ꯑꯗꯨ ꯑꯣꯏꯔꯁꯨ ꯑꯩꯒꯤ ꯋꯥꯈꯜꯗ ꯊꯨꯗꯤ ꯊꯨꯔꯗꯧ ꯃꯥꯜꯂꯦ ꯀꯩꯒꯤꯅꯣ ꯍꯥꯏꯗꯤ ꯆꯦꯟꯕ ꯀꯧꯕꯅꯤꯅ ꯍꯥꯏꯗꯤ ꯍꯥꯏꯅ ꯁꯤꯡꯅꯔꯒ ꯂꯩꯕ ꯅꯠꯇꯧꯅꯤꯅꯀꯣ ꯇꯞꯀꯦꯅ ꯇꯞꯄꯗ ꯆꯍꯤ ꯑꯃꯗꯤ ꯀꯩꯁꯨ ꯐꯥꯔꯣꯏꯕ
ꯝꯇꯝꯁꯨ ꯆꯥꯔꯕꯅꯤꯅ
ꯑꯩ ꯑꯩ ꯑꯩꯅ ꯍꯥꯏꯗꯧꯕꯨ ꯑꯩꯒꯤꯗꯤ ꯑꯩ ꯍꯧꯖꯤꯛ ꯊꯕꯛ ꯑꯃ ꯇ꯭ꯔꯥꯏ ꯇꯧꯔꯦ ꯑꯩ ꯁꯣꯏꯅ ꯃꯥꯏ ꯄꯥꯛꯀꯅꯦꯅ ꯑꯩ ꯊꯥꯖꯕ ꯂꯩ ꯑꯗꯨꯅ ꯑꯩꯒꯤꯗꯤ ꯆꯞ ꯆꯥꯔꯦꯅ ꯈꯜꯂꯒꯅꯦ ꯑꯩꯅ ꯇꯧꯔꯛꯏꯕ ꯈꯣꯡꯊꯥꯡꯁꯦ
ꯃꯔꯨꯞꯁꯨ ꯍꯥꯟꯅꯗꯒꯤ ꯑꯥ ꯑꯗꯨꯒꯨꯝꯕ ꯌꯥꯠꯂꯒ ꯂꯩꯕ ꯑꯣꯏꯔꯗꯤ ꯌꯥꯝꯅꯗꯤ ꯃꯇꯥꯡ ꯆꯥꯔꯅꯤ ꯑꯗꯣ ꯑꯩꯗꯤ ꯃꯔꯨꯞ ꯑꯩ ꯀꯩꯅꯣꯝꯕꯨ ꯍꯪꯒꯦꯅꯦ ꯃꯔꯨꯞꯅ ꯍꯟꯇꯛ ꯍꯥꯏꯗꯤ ꯆꯦꯜꯂꯤꯁꯤꯕꯨ ꯍꯥꯟꯅꯒꯤꯗꯨꯔꯣ ꯑꯅꯧꯕꯔꯣ ꯀꯃꯥꯏ ꯇꯧꯒꯦ
ꯏꯁ ꯍꯥꯟꯅꯒꯤꯗꯨꯅꯤꯗ ꯃꯔꯨꯞ ꯑꯅꯧꯕꯒ ꯍꯣꯡꯅꯕ ꯂꯩꯖꯗ꯭ꯔꯦ ꯑꯩꯈꯣꯏ ꯁꯛꯁꯤꯗꯕꯨ ꯀꯅꯥ ꯌꯥꯕꯤꯔꯛꯇꯣꯏꯅꯣ
ꯏꯁ ꯍꯥꯟꯅꯒꯤ ꯍꯥꯌꯔꯗꯤ ꯃꯤ ꯑꯗꯨꯝ ꯐꯒꯤ ꯐꯒꯤꯕꯅꯦꯗ ꯎꯁ ꯊꯥꯖ ꯌꯥ ꯕ
ꯎꯝ ꯑꯗꯨꯅ ꯐꯕꯩꯅꯤꯗ ꯅꯠꯇ꯭ꯔꯗꯤ ꯃꯔ ꯑꯁ ꯍꯧꯖꯤꯛꯀꯥꯟꯁꯦ ꯃꯤ ꯑꯃ ꯈꯪꯕꯁꯦ ꯌꯥꯝ ꯂꯨꯏꯅꯦ ꯍꯥꯏꯗꯤ ꯆꯍꯤ ꯑꯃ ꯑꯅꯤ ꯈꯪꯅꯔꯒ ꯊ ꯍꯦꯛꯇ ꯈꯪꯕ ꯉꯝꯗꯦꯕ ꯃꯤꯁꯦ ꯑ ꯅ
ꯌꯥ ꯇꯃꯦ
ꯎꯝ ꯃꯥꯅꯦ ꯃꯥꯅꯦ ꯍꯧꯖꯤꯛꯀꯥꯟꯁꯤꯗꯤ ꯃꯔꯨꯞ ꯃꯔꯨꯞꯈꯨꯗꯤ ꯀꯃꯥꯏꯅ ꯇꯧꯔꯤꯕ ꯍꯥꯟꯅꯒꯤꯗ ꯑꯗꯨꯝ ꯄꯥꯎ ꯐꯥꯎꯅꯔꯤꯕ ꯀꯃꯥꯏꯅ ꯇꯧꯒꯦ
ꯍꯣꯏ ꯑꯩꯁꯨꯅꯦ ꯍꯥꯎꯁꯨ ꯑꯗꯨꯝ ꯄꯥꯎ ꯐꯥꯎꯅꯔꯤ ꯍꯥꯏꯇꯥꯔꯦ ꯑꯣ ꯑꯣꯅ ꯋꯥꯁꯤ ꯄꯝꯗ ꯍꯧꯖꯤꯛ ꯃꯇꯝꯁꯤꯦ ꯐ ꯑ ꯁꯤ ꯍꯥꯏ ꯀꯤ ꯀ ꯍꯥꯏ ꯇ ꯍꯁꯤ ꯑ ꯃꯥꯅꯁꯨ ꯃꯊ ꯋꯥꯈꯜꯂꯣꯟ ꯈꯜꯂꯛꯇꯕꯗꯨꯗ ꯑꯩ ꯌꯥꯝꯅ ꯌꯥꯅ ꯄꯥꯎ ꯐꯥꯎꯅꯔꯤ ꯍꯥꯏꯇꯥꯔꯦ
ꯎꯝ ꯃꯥꯔꯦ ꯃꯥꯔꯦ ꯃꯔ ꯑꯗꯨꯅ ꯐꯩ ꯑꯗꯨ ꯅꯣꯡꯃ ꯄꯨꯔꯛꯑꯣ ꯑꯩꯈꯣꯏꯗ ꯑꯗꯨꯝ ꯍꯥꯏꯗꯤ ꯆꯥꯛ ꯆꯥꯛ ꯆꯥ ꯑꯃ ꯆꯥꯔꯒ ꯑꯗꯨꯝ ꯈꯥꯡꯃꯥꯏꯅꯍꯟꯕ ꯑꯣꯏꯅ ꯑꯗꯨꯝ ꯇꯧꯕ ꯌꯥꯏꯗꯅ
ꯀ
ꯑ
ꯑꯣ ꯇ꯭ꯔ ꯃꯗ ꯁꯛꯈꯪꯅꯕꯁꯨ ꯌꯥꯎꯗꯅꯅꯗꯅ
ꯌꯥꯏ ꯌꯥꯏ ꯌꯥꯏ ꯅꯣꯏ ꯑꯩꯈꯣꯏꯗꯤ ꯈꯪꯅꯔ ꯂꯩꯔꯦ ꯑꯗꯣ ꯃꯣꯏꯁꯨ ꯈꯪꯅꯖꯕ ꯍꯥꯏꯁꯦ ꯍꯌꯦꯡ ꯀꯣꯟꯅ ꯂꯝꯕꯤ ꯂꯝꯈꯥꯡꯗꯕꯨ ꯊꯦꯡꯅꯔꯁꯨ ꯅꯠꯇ꯭ꯔꯒ ꯑꯊꯨ ꯑꯍꯥꯡꯕ ꯑꯃ ꯄꯥꯎ ꯑꯃ ꯍꯥꯏꯗꯤ ꯃꯇꯦꯡ ꯄꯥꯡꯊꯣꯛ ꯄꯥꯡꯁꯤꯟ ꯇꯧꯕꯁꯨ ꯑꯗꯨꯝ ꯀꯥꯟꯅꯔꯛꯀꯅꯤꯗꯅ
ꯍꯊ ꯂꯥꯛꯀꯗꯔꯁꯨ ꯀꯩꯩꯅꯗꯦꯗ ꯂꯥꯛꯑ ꯑꯗꯨꯅ ꯈꯅꯥꯅ ꯐꯥꯏ
ꯎꯝ ꯐꯩꯦ ꯐꯩꯦ ꯑꯗꯨꯅ ꯌꯥꯝ ꯐꯩ ꯑꯗꯨꯒꯤꯅꯦ ꯑꯩꯅ ꯍꯧꯗꯣꯛꯂꯛꯏꯁꯦ ꯑꯗꯨꯝ ꯃꯔꯨ ꯑꯣꯏꯒꯤ ꯏꯃꯥ ꯕꯕꯥ ꯍꯣꯏꯁꯨ ꯑꯗꯨꯝ ꯄꯨꯂꯞ ꯄꯨꯔ ꯂꯥꯛꯑꯣ ꯍꯥꯏꯗꯤ ꯂꯣꯏ ꯈꯔ ꯈꯔ ꯃꯅ ꯃꯥꯏ ꯈꯪꯅꯕ ꯍꯣꯠꯁꯦ ꯆꯥ ꯑꯃ ꯁꯤꯠꯂꯒ ꯍꯥꯏꯇꯥꯔꯦꯅꯦ
ꯑ
ꯎꯝ ꯑꯗꯣ ꯑꯃ
ꯍꯥꯏꯗꯤ ꯑꯅꯥ ꯑꯛꯇ ꯑꯔꯥꯏ ꯌꯥꯎꯗꯣ ꯑꯣꯏ
ꯑꯁ ꯌꯨꯝꯒꯤꯗꯤ ꯑꯩꯅ ꯍꯥꯏꯗꯣꯏꯅꯦ ꯕꯕꯥꯕꯨ ꯉꯉꯥꯏꯔꯦ ꯈꯔ ꯅꯨꯡꯉꯥꯏꯇ꯭ꯔꯤꯁꯦ ꯑꯇꯩꯗꯤ ꯀꯔꯤꯝ ꯄ꯭ꯔꯣꯕ꯭ꯂꯦꯝ ꯀꯩꯝ ꯂꯩꯇꯦꯗ ꯀꯅꯥꯝ ꯅꯥꯗꯦꯗ ꯑꯗꯣ ꯃꯔꯨꯞꯣꯏꯗꯤ ꯀꯃꯥꯏ ꯀꯃꯥꯏꯅ ꯇꯧꯔꯤꯕ
ꯍꯥ ꯂ ꯑ ꯂꯧꯈꯣꯏꯕ ꯃꯁꯥ ꯉꯗ ꯍꯥꯏꯒꯅꯨ ꯍꯥꯏꯗꯤ ꯍꯤꯗꯥꯛ ꯆꯥꯔꯤꯔꯤꯕꯗꯣ ꯀꯃꯥꯏꯅ ꯇꯧꯔꯤꯒꯦ
ꯑꯁ ꯍꯟꯗꯛꯁꯦ ꯃꯥ ꯍꯤꯗꯥꯛꯄꯨꯗꯤ ꯆꯥꯔꯤ ꯍꯥꯏ ꯇꯥꯔꯦꯅꯦ ꯑꯗꯨ ꯐꯒꯠꯄ ꯈꯤꯇꯪ ꯋꯥꯕ ꯍꯥꯏ ꯇꯥꯔꯦꯅꯦ ꯃꯁꯥꯁꯦ
ꯑ ꯆꯠꯄ ꯈꯣꯠꯄꯗꯤ ꯉꯝꯃꯦ ꯉꯝꯕꯩꯕꯨꯗꯤ ꯑꯗꯨ ꯃꯁꯥꯗ ꯅꯨꯡꯉꯥꯏꯇꯕꯅꯤꯅ ꯍꯥꯏꯗꯤ ꯆꯠꯄ ꯀꯥꯟꯗꯁꯨ ꯃꯤ ꯑꯃ ꯏꯟꯅꯗ꯭ꯔꯗꯤ ꯁꯝꯅꯗ꯭ꯔꯗꯤ ꯌꯥꯗꯕꯩ ꯃꯑꯣꯡ ꯑꯃ ꯑꯗꯨꯝ ꯇꯧꯔꯦ ꯍꯥꯏ ꯇꯔꯦ꯫ ꯍꯥꯏꯗꯤ ꯍꯧꯒꯠ ꯀꯥꯡꯈꯠꯄ ꯉꯝꯕꯨꯗꯤ ꯉꯝꯃꯦ ꯉꯝꯗꯕꯗꯤ ꯅꯠꯇ꯭ꯔ ꯑꯗꯨꯁꯨ ꯃꯁꯥꯗꯣ ꯈꯤꯇꯪ ꯏꯁꯣꯟ ꯅꯥꯔꯨꯕ ꯀꯧꯕꯅꯤꯅ ꯏꯁꯣꯟ ꯁꯣꯟ ꯎꯕꯗꯣ ꯑꯗꯨꯃꯥꯏꯅ ꯇꯧꯕ꯫ ꯈꯥꯪ ꯗꯔ꯭ꯦꯗꯥ ꯃꯔꯨꯞ꯫
ꯂꯦꯝꯃꯤꯕ ꯐꯤꯖꯞꯁꯤ ꯍꯥꯏꯗꯤ ꯑꯩꯗꯤ ꯆꯥꯛ ꯆꯥꯔꯦ ꯑꯩꯒꯤ ꯋꯥꯈꯜꯗꯨꯗꯤ ꯑꯊꯨꯕꯅ ꯊꯗꯔ ꯍꯥꯏꯗꯤ ꯃꯤꯁꯨ ꯃꯁꯤꯛꯇꯗꯤ ꯑꯅꯥꯕꯒ ꯌꯥꯎꯕꯅ ꯑꯃꯅ ꯃꯇꯦꯡ ꯄꯥꯡꯅꯔꯒ ꯅꯨꯡꯉꯥꯏꯕ ꯂꯩꯕ ꯌꯥꯔꯉꯥꯏ
ꯎꯝ꯫
ꯑꯩꯁꯨ ꯑꯗꯨꯃꯥꯏꯅ ꯈꯜꯂꯦ ꯑꯗꯨꯅ ꯐꯔꯦꯅ ꯑꯗꯨꯅꯅꯤꯗ ꯃꯇꯝ ꯃꯇꯥꯡꯁꯤ ꯆꯞ ꯆꯥꯔꯦꯅ ꯈꯜꯂꯕ꯫ ꯔꯦ ꯑꯗꯣ ꯃꯔꯨ ꯑꯩꯁꯦ ꯕꯕꯥꯒꯤ ꯕꯕꯥ ꯒꯤ ꯀꯩ ꯀꯩꯅꯣ ꯈꯔ ꯑꯝꯇ ꯌꯦꯡꯁꯤꯜꯂꯨꯏꯒꯦ ꯍꯥꯏꯗꯤ ꯍꯤꯗꯥꯛ ꯀꯨꯛ ꯆꯥꯔꯨꯕ ꯆꯥꯗ꯭ꯔꯤꯕꯅ ꯀꯃꯥꯏ- ꯀꯃꯥꯏꯅ ꯇꯧꯔꯤꯕꯅꯣ ꯑꯗꯨ ꯃꯔꯨꯞ ꯅꯣꯡꯃ ꯀꯣꯏꯊꯂꯛꯑꯣ ꯀꯥꯎꯅꯤꯀꯣ꯫
ꯎꯝ ꯍꯣ ꯃꯔꯨꯞ ꯑꯗꯨꯗꯤ ꯊꯝꯖꯔꯒꯦ꯫
ꯎꯝ ꯍ ꯊꯝꯃꯦ ꯀꯣ ꯃꯔꯨꯞ꯫
ꯍꯣꯏ꯫